ꯇꯥꯕꯔꯣ
ꯇꯥꯏꯌꯦ ꯇꯥꯏꯌꯦ
ꯎꯝ ꯍꯌꯦꯡ ꯑꯦꯛꯖꯥꯝꯒꯤ ꯂꯥꯏꯔꯤꯛ ꯄꯥꯒꯦꯅ ꯇꯧꯔꯝꯕꯅꯦ ꯑꯗ ꯁꯨꯛ ꯄꯥ ꯄꯥꯥꯅꯤꯡꯗ꯭ꯔꯕ ꯑꯗꯨꯒꯤ ꯁꯨꯝ ꯐꯝꯃꯒ ꯂꯩꯔꯝꯃꯤꯅꯦ
ꯑꯣ ꯑꯩꯁꯨꯅꯦ ꯑꯦꯛꯖꯥꯝꯒꯤ ꯂꯥꯏꯔꯤꯛ ꯄꯥꯕ ꯍꯥꯏꯅ ꯇꯧꯔꯤꯅꯤ ꯄꯔꯤꯈꯥꯁꯦ ꯀꯃꯥꯏꯅ ꯇꯧꯗꯣꯏꯅꯣ ꯈꯪꯗꯦ ꯂꯩꯕꯥꯛꯀꯤ ꯏꯔꯥꯡ ꯊꯣꯛꯄ ꯀꯔꯤꯒ ꯑꯃ ꯑꯣꯟꯊꯣꯛ ꯑꯃ ꯑꯣꯟꯊꯣꯛ ꯏꯔꯥꯡ ꯈꯪꯗꯦ ꯃꯔꯤ ꯃꯔꯤ ꯂꯣꯏꯕꯁꯨ ꯅꯥꯏꯗꯦ ꯑꯗꯣ ꯑꯩꯁꯨ ꯄꯥꯒ ꯍꯥꯏꯅ ꯇꯧꯔꯝꯕꯅꯦ ꯑꯗꯨꯒ ꯑꯣꯖꯥꯈꯅ ꯄꯩꯈꯥꯗꯣ ꯌꯩꯊꯣꯛꯑꯅꯤꯅ ꯍꯥꯏꯔꯛꯑꯦ ꯑꯣꯖꯥ ꯑꯩꯗꯣ ꯈꯪꯗꯦ ꯁꯨꯝ ꯄꯥꯅꯤꯡꯉꯝꯕꯗꯣ ꯠ ꯈꯪꯍꯟꯍꯜꯂꯦ ꯌꯥꯝꯅ ꯄꯥꯣꯏꯅ ꯁꯨꯃꯥꯏꯅ ꯌꯩꯊꯣꯛꯀꯅꯤ ꯈꯣꯠꯀꯅꯤꯅ ꯇꯧꯔꯛꯄꯁꯦ ꯍꯦꯛ ꯍꯦꯛ ꯑꯃꯨꯛ ꯑꯗꯨꯃꯥꯏꯅ ꯍꯥꯏꯔꯛꯄꯁꯤꯗ ꯇꯟꯗꯅ ꯁ ꯑꯄꯥꯗꯕꯤ ꯑꯗꯨꯝ ꯇꯣꯛꯄꯁꯨ ꯌꯥꯎꯔꯕꯅꯤ ꯄꯔꯤꯈꯥꯁꯦ ꯃꯥꯏ ꯄꯥꯛꯄ ꯉꯝꯗꯗꯅ ꯑꯗꯨꯝ ꯍꯟꯖꯤꯟ ꯍꯟꯖꯤꯟ ꯊꯥꯕꯒꯁꯨ ꯌꯥꯎꯔꯤꯕꯣꯠꯅꯤꯕ ꯈꯪꯗꯦ ꯍꯧꯖꯤꯛꯁꯦ ꯁꯥꯁꯨ ꯁꯥꯕꯅꯤꯅ ꯂꯦꯛ ꯄꯥꯕꯁꯤꯁꯨ ꯋꯥꯏ ꯅꯨꯡꯊꯤꯜ ꯑꯣꯏꯕꯅꯤꯅ ꯈꯥꯡꯕ ꯉꯝꯗꯦ ꯃꯩꯁꯨ ꯄꯤꯛꯄ ꯄꯤꯛꯄ ꯅꯣꯡ ꯃꯥꯡꯉꯤꯦꯩ ꯃꯩ ꯃꯨꯠꯂꯤ ꯅꯨꯃꯤꯠ ꯇꯥꯔꯦꯔꯤ ꯅꯨꯡꯁꯥ ꯁꯥꯔꯦ ꯃꯩ ꯃꯨꯠꯂꯤ ꯑꯃ ꯍꯦꯛꯇ ꯃꯩꯁꯦ ꯈꯪꯗꯦ ꯇ ꯃꯨꯠꯂꯤ ꯑꯗꯨꯅ ꯍꯧꯖꯤꯛ ꯅꯨꯡꯁꯥꯁꯨ ꯌꯥꯝ ꯁꯥꯕꯁꯦ ꯀꯩꯒꯤꯅꯣ ꯈꯪꯗꯦ ꯃꯩꯁꯨ ꯑꯗꯨꯝ ꯃꯨꯠꯂ ꯂꯩ ꯑꯗꯨꯅ ꯑꯩꯗꯣ ꯑꯁ ꯈꯤꯇꯪ ꯍꯪꯆꯠꯄ ꯍꯪꯖꯤꯔꯅ ꯃꯄꯥꯟꯗꯁꯨ ꯑꯃꯨꯛ ꯊꯣꯛꯑꯒ ꯑꯃꯨꯛ ꯐꯪꯉꯤ ꯃꯄꯥꯟꯗ ꯊꯣꯛꯑꯁꯨ ꯅꯨꯡꯁꯥꯁꯤꯅ ꯑꯃꯨꯛ ꯒ꯭ꯌꯥꯟ ꯃ꯭ꯌꯥ ꯇꯥꯦ ꯆ ꯆꯤ ꯎꯆꯦ ꯌꯥꯝ ꯇꯗꯗ ꯑꯩ ꯀ ꯄꯪ ꯀ ꯑꯃꯗꯤꯦ
ꯍꯣꯏ ꯑꯩꯁꯨꯅꯦ ꯑꯩꯁꯨ ꯀꯩꯅꯣ ꯇꯧꯔꯝꯕꯅꯤ ꯑꯩꯁꯦ ꯐꯅꯌꯥꯝ ꯄꯥꯕ ꯍꯧꯔꯝꯃꯕꯅꯤ ꯑꯣꯖꯥ ꯑꯣꯖꯥꯒꯤꯗꯣ ꯑꯗ ꯃꯣꯏꯅ ꯌꯩꯊꯣꯛꯀꯅꯤ ꯌꯩꯊꯣꯛꯀꯅꯤ ꯅꯪ ꯉꯔꯥꯡꯁꯨ ꯌꯩꯊꯣꯛꯑꯦ ꯑꯦꯛꯖꯥꯝꯗꯣ ꯉꯁꯤ ꯈꯣꯡꯆꯠ ꯑꯃ ꯂꯩꯌꯦꯅ ꯃꯤꯌꯥꯝꯒꯤ ꯈꯣꯡꯆꯠ ꯂꯩꯌꯦꯅ ꯑꯗꯨꯗꯨꯒꯤ ꯄꯥꯗ꯭ꯔꯦ ꯑꯗꯣ ꯉꯁꯤꯁꯨ ꯑꯃꯨꯛ ꯌꯩꯊꯣꯔꯛꯀꯗ꯭ꯔꯣ ꯍꯥꯏꯗꯤ ꯍꯌꯦꯡꯒꯤꯗꯣ ꯑꯗꯨ ꯌꯩꯊꯣꯔꯛꯀꯗ꯭ꯔꯅ ꯄꯥꯗ꯭ꯔꯦ ꯑꯗꯨ ꯄꯥꯗ꯭ꯔꯀꯥꯟꯗ ꯍꯌꯦꯡꯗꯤ ꯍꯌꯦꯡꯗꯤ ꯁꯣꯏꯗꯕꯤ ꯇꯧꯔ ꯃꯤꯅ ꯑꯃꯨꯛ ꯍꯥꯏꯖꯜꯂꯛꯑꯦ ꯍꯧꯖꯤꯛꯇ ꯑꯗꯩꯗꯤ ꯈꯔ ꯑꯩꯈꯣꯏꯒꯤ ꯏꯃꯥꯟꯅꯕ ꯏꯃꯥꯟꯅꯕꯤ ꯈꯔ ꯎꯅꯕ ꯆꯠꯂꯨꯕꯅꯦ ꯑꯣꯖꯥꯒ ꯑꯗꯨꯗ ꯌꯩꯊꯨꯅ ꯍꯥꯏꯔꯛꯄ ꯃꯥꯜꯂꯦ ꯑꯗꯨꯒꯤ ꯆꯠꯇ꯭ꯔꯦ ꯑꯩꯗꯣ ꯇꯟꯕꯒꯤ ꯑꯁ ꯃꯣꯏꯒꯤ ꯎꯅꯕꯗꯨꯗꯤ ꯌꯥꯎꯔꯨꯗ꯭ꯔꯦ ꯑꯗꯣ ꯃꯣꯏꯅ ꯁꯥꯔꯛꯄ ꯋꯥꯔꯤꯗꯨꯗ ꯇꯥꯕꯅꯤꯗ ꯑꯦꯛꯖꯥꯝ ꯇꯧꯅꯤꯉꯥꯏ ꯄꯥꯗ꯭ꯔꯦ ꯁꯥꯒ ꯁꯥꯕꯁꯤꯗꯅꯦ ꯀꯅꯥꯅ ꯄꯥꯅꯤꯡꯗꯣꯏꯅꯣ ꯑꯗꯒꯤꯗꯤ ꯁꯨꯃꯥꯏꯅ ꯑꯦꯛꯖꯥꯝ ꯃꯆꯥ ꯄꯔꯤꯈ꯭ꯌꯥ ꯃꯆꯥꯁꯦ ꯁꯤꯗꯤ ꯀꯩꯅꯣ ꯄꯤꯌꯦꯅ ꯍꯥꯏꯌꯦꯕ ꯍꯥꯏꯗꯤ ꯑꯩꯈꯣꯏꯒꯤ ꯀꯔꯤ ꯃꯣꯏꯒꯤ ꯐꯪꯕ ꯐꯪꯒꯗꯕ ꯃꯥꯔꯛꯇꯣ ꯌꯧꯗ꯭ꯔꯁꯨ ꯑꯗꯨꯝ ꯑꯦꯛꯖꯥꯝ ꯊꯥꯕ ꯌꯥꯍꯜꯂꯦꯅ ꯍꯥꯏ ꯌꯥꯍꯟꯕꯩ ꯃꯥꯛ ꯄꯤꯌꯦꯅ
ꯎꯝ
ꯑꯗꯨꯝ ꯂꯥꯏꯊꯣꯛꯑꯒ ꯂꯩꯔꯦ ꯑꯩꯁꯨ ꯁꯥꯒ ꯁꯥꯕꯗ ꯀꯩꯅꯣ ꯇꯦꯛꯑꯒ ꯁꯦꯟ ꯇꯦꯛꯑꯒ ꯁꯤꯗ ꯂꯩꯔꯤ ꯃꯅꯥ ꯃꯁꯤꯡ ꯃꯌꯥꯝ ꯌꯦꯡꯉꯒ ꯑꯩꯈꯣꯏꯒꯤ ꯇꯤꯆꯦ ꯑꯃ ꯂꯩꯌꯦ ꯍꯣꯁꯇꯦꯜꯗ ꯂꯩꯔꯁꯨꯅꯦ ꯃꯅꯥ ꯃꯁꯤꯡ ꯌꯥꯝꯅ ꯊꯥꯕꯤ ꯄꯨꯔꯥ ꯃꯥꯒꯤ ꯁꯤꯒꯤ ꯃꯅꯤꯡꯗ ꯂꯥꯛꯄꯗ ꯋꯥꯈꯜꯁꯦ ꯂꯩ ꯌꯣꯟꯐꯝ ꯑꯃꯗ ꯆꯪꯕꯒꯅꯦ ꯋꯥꯈꯜꯁꯦ ꯆ ꯐꯦ ꯃꯥꯟꯅꯩ ꯇꯧꯔꯤꯁꯦ ꯑꯗꯨꯒꯤ ꯂꯩꯁꯤꯅꯅꯦ ꯃꯈꯜ ꯃꯈꯜ ꯃꯈꯜ ꯃꯈꯜ ꯑꯝꯇ ꯃꯥꯟꯅꯗꯦ ꯑꯇꯥꯡ ꯑꯇꯥꯡꯕ ꯃꯈꯜꯁꯨ ꯌꯥꯝꯅ ꯍꯧꯔꯤ ꯃꯥꯗꯤ ꯅꯦ ꯂꯩ ꯁꯦꯕꯥꯁꯨ ꯌꯥꯝꯅ ꯍꯩ ꯑꯗꯨꯅ ꯃꯥꯒꯤ ꯑ ꯌꯦꯡꯉꯛ ꯑꯩꯁꯦ ꯋꯥꯈꯟꯁꯦ ꯉꯥꯛꯇꯪ ꯏꯪꯕ꯭ꯔꯥ ꯌꯦꯡꯒꯦꯅ ꯐꯝꯃꯝꯃꯤꯅꯦ
ꯎꯝ ꯍꯌꯦ ꯑꯗꯨꯃꯥꯏꯅ ꯏꯔꯥꯡ ꯇꯧꯕꯁꯦ ꯁꯤꯁꯤꯅ ꯀꯩꯅꯣ ꯄꯔꯤꯈꯥꯁꯦ ꯌꯩꯊꯣꯛꯅꯕ ꯈꯣꯠꯄꯅ ꯑꯗꯒꯤ ꯑꯩꯈꯣꯏꯗ ꯅꯠꯇꯦ ꯁꯤꯦ ꯇꯧꯔꯤꯁꯦ ꯑꯉꯥꯡ ꯃꯆꯥ ꯆꯍꯤ ꯑꯗꯨꯝ ꯀ꯭ꯂꯥꯁ ꯋꯥꯟ ꯇꯨ ꯀꯥꯕ ꯑꯗꯒꯤ ꯍꯟꯗꯛ ꯄꯔꯤꯈꯥ ꯊꯥꯒꯗꯧꯕ ꯄꯔꯤꯈꯥ ꯑꯆꯧꯕ ꯊꯥꯒꯗꯧꯕ ꯃꯌꯥꯝ ꯂꯩꯕꯁꯤꯡꯁꯤꯁꯨꯅꯦ ꯄꯔꯤꯈꯥ ꯃꯆꯥ ꯃꯆꯥ ꯃꯣꯏꯒꯤ ꯁ꯭ꯀꯨꯜꯒꯤꯅ ꯇꯧꯕꯁꯤꯡꯁꯦ ꯊꯥꯕꯁꯦ ꯑꯗꯨꯃꯥꯏꯅ ꯇꯧꯋꯦꯗ ꯃꯁꯤ ꯄꯔꯤꯈꯥ ꯊꯣꯛꯄꯁꯤꯡꯁꯦ ꯂꯣꯏꯅ ꯊꯣꯛꯑꯦꯅ ꯇꯧꯔꯒ ꯁꯨꯇꯤ ꯊꯥꯌꯦꯅ ꯇꯧꯔ ꯂꯩꯔ ꯑꯩꯗꯤ ꯈꯪꯗꯦ ꯉꯔꯥꯡ ꯑꯩꯅ ꯍꯪꯕꯗꯗꯤ ꯃꯣꯏꯗꯣ ꯌꯦꯊꯣꯛꯇꯧ ꯃꯥꯟꯗꯦ ꯄꯥꯗꯣꯏꯅꯦ ꯈꯣꯠꯇꯣꯏꯅꯦꯅ ꯇꯧꯍꯧꯕꯅꯤ ꯌꯥꯝꯅ ꯃꯁꯥ ꯁꯥꯅ ꯄꯥꯅꯍꯧꯕꯅꯦ ꯉꯁꯤꯁꯦ ꯑꯩꯅ ꯇꯨꯝꯕ ꯍꯧꯒꯠꯂꯛꯄꯗ ꯉꯥꯡ ꯃꯔꯥꯡ ꯇꯧꯔꯒ ꯍꯔꯥꯎ ꯍꯔꯥꯎ ꯏꯠꯟꯅꯔꯝꯃꯦ ꯑꯗꯨꯗ ꯑꯩꯅ ꯀꯩꯗꯖꯥꯅꯣ ꯈ ꯈꯜꯂꯤ ꯑꯗꯨꯗꯨꯒꯗꯤ ꯄꯩꯁꯥꯗꯣ ꯃꯥꯒꯤ ꯌꯩꯊꯣꯛꯑꯒ ꯂꯩ ꯂꯩꯔꯝꯃꯤ ꯑꯗꯨ ꯈꯪꯗꯦ ꯄꯩꯁꯥ ꯌꯩꯊꯣꯛꯄꯁꯦ ꯑꯃꯨꯛꯁꯨ ꯅꯨꯡꯉꯥꯏ ꯍꯥꯏꯕꯗꯤ ꯍꯦꯟꯅ ꯄꯥꯕꯩ ꯃꯇꯝ ꯐꯪꯃꯤ ꯍꯥꯏꯅ ꯈꯟꯕ ꯄꯥꯝꯕꯒꯤꯗꯤ ꯑꯃꯨꯛꯁꯨ ꯅꯨꯡꯉꯥꯏ ꯑꯗꯣ ꯆꯠ ꯁꯠ ꯂꯣꯏꯁꯟ ꯍꯥꯏꯗꯤ ꯐꯅꯤꯅ ꯈꯟꯕ ꯀꯥꯡꯕꯨꯗꯨꯒꯤꯗꯤ ꯑ ꯑꯋꯥꯕ ꯑꯃꯅꯤ ꯄꯔꯤꯈꯥꯁꯤꯅ ꯑꯣꯛ ꯇꯧꯔꯛꯏꯁꯦ ꯃꯥꯅ ꯁꯨꯝ ꯀꯨꯏꯊꯔ ꯀꯨꯏꯊꯔ ꯁꯨꯝ ꯂꯩꯕꯁꯦ ꯑꯗꯨꯩꯅ ꯅꯨꯡꯉꯥꯏꯕ ꯅꯠꯇꯦꯗꯅ ꯄꯩꯈꯥ ꯀꯨꯏꯊꯔꯒ ꯂꯩꯔ ꯀꯥꯏ ꯅꯨꯡꯉꯥꯏꯗꯣꯏꯅꯣ ꯉꯁꯤ ꯇꯧꯔꯝꯅꯤꯅ ꯍꯥꯏꯕꯗꯣ ꯉꯁꯤ ꯇꯧꯗꯕꯗ ꯑꯗꯣ ꯉꯁꯤ ꯇꯧꯗꯕ ꯍꯥꯏꯁꯦ ꯉꯁꯤꯒꯤ ꯂꯩꯊꯣꯛꯄꯗ ꯅꯨꯃꯤꯠ ꯃꯔꯤ ꯃꯉꯥꯅꯤꯃꯨꯛꯇꯤ ꯑꯗꯨꯝ ꯃꯥꯡꯗꯣꯔꯤꯕꯅꯤ ꯀꯃꯥꯏꯅ ꯇꯧꯗꯣꯏꯅꯣ ꯈꯪꯗꯦ ꯍꯧꯖꯤꯛꯁꯦ ꯁꯥꯕꯅꯤꯅ ꯑꯩꯁꯨ ꯈꯪꯗꯦ ꯍꯨꯃꯥꯏꯁꯨ ꯍꯨꯝꯃꯤꯕꯅꯤ ꯉꯁꯥꯏꯗꯒꯤ ꯕꯣꯏ ꯑꯃ ꯄꯥꯏꯔꯒ ꯃꯩꯁꯨ ꯂꯥꯛꯇꯕꯅꯤꯅ ꯀꯩ ꯄꯩꯔꯦ ꯑꯩꯈꯣꯏꯒꯤꯗꯤ ꯈꯪꯗꯦ ꯑꯗꯣ ꯑꯗꯨꯃꯥꯏꯅ ꯄꯔꯤꯈꯥꯗ ꯃꯥꯔꯛ ꯀꯩꯅꯣ ꯇꯧꯅꯤꯅ ꯍꯥꯏꯕꯗꯣ ꯄꯔꯤꯈꯥꯗꯣ ꯄꯥꯁ ꯇꯧꯕ ꯉꯝꯗ꯭ꯔꯁꯨ ꯄꯥꯁ ꯃꯥꯔꯛ ꯄꯣꯛ ꯄꯤꯅꯤ ꯈꯣꯠꯅꯤꯅ ꯍꯥꯏꯕꯗꯣ ꯑꯗꯨꯃꯥꯏꯅ ꯍꯥꯏꯕ ꯄꯥꯎꯁꯦ ꯇꯥꯕꯗ ꯑꯗꯨꯝ ꯈꯪꯗꯦ ꯄꯥꯅꯤꯡꯕꯁꯨ ꯌꯥꯝꯅ ꯍꯟꯕꯅꯦ ꯕꯤꯠꯁꯦ ꯖꯔ ꯖꯔꯠ ꯇꯦꯛꯊꯔꯛꯄꯅꯤ ꯄꯥꯅꯤꯡꯗꯕꯅꯤ ꯍꯦꯛꯇ ꯍꯦꯟꯖꯤꯜꯂꯛꯄꯅꯤ ꯑꯗꯨꯅ ꯑꯗꯨꯝꯕ ꯋꯥꯁꯦ ꯌꯥꯔꯤꯈꯩ ꯈꯪꯗꯦ ꯇꯥꯔꯁꯨ ꯈꯪꯖ ꯅꯠꯇꯕ ꯁꯍꯔ ꯂꯩꯕ ꯍꯣꯏ ꯊꯝꯖꯤꯟꯅꯗꯕ ꯁꯥꯕꯕꯨꯗꯤ ꯌꯥꯄꯣꯠꯇꯦ ꯇꯥꯔꯕ ꯋꯥꯗꯨꯕꯨ ꯑꯩꯅ ꯇꯥꯗꯦ ꯀꯥꯏꯅ ꯈꯟꯗꯣꯛꯑꯗꯤ ꯌꯥꯄꯣꯠꯇꯦ ꯑꯗꯨꯑꯣꯏꯁꯨ ꯁꯨꯝ ꯃꯣꯏꯅ ꯉꯥꯡꯉꯛꯏꯕ ꯋꯥꯗꯣ ꯑꯩꯗꯣ ꯇꯥꯗꯦ ꯀꯥꯏꯅ ꯈꯟꯗꯣꯛꯑꯒ ꯑꯩꯒ ꯍꯟꯗꯣꯛꯄ ꯁꯨꯝ ꯄꯥꯕ ꯑꯗꯨꯅꯗꯤ ꯐꯕꯖꯥꯠꯅꯤ ꯁꯨꯝ ꯑꯗꯨꯃꯥꯏꯅ ꯑꯗꯨꯝꯕꯁ ꯁꯨꯝ ꯇꯥꯁꯜꯂꯛꯄꯁꯤꯗ ꯄꯥꯅꯤꯡꯗꯕꯅ ꯍꯦꯟꯖꯜꯂꯛꯑꯒ ꯑꯗꯨꯝ ꯄꯥꯗꯕꯅ ꯄꯔꯤꯈꯥ ꯄꯥꯁ ꯇꯧꯅꯤꯡꯗꯗꯅ ꯇꯣꯛꯄꯁꯨ ꯐꯅꯌꯥꯝ ꯑꯃ ꯌꯥꯎ ꯄꯣꯠꯅꯤꯗ ꯁꯝꯅ ꯍꯥꯏꯔꯕꯗ ꯑꯩꯁꯨ ꯇꯧꯔꯤꯕꯣꯠꯅꯤ ꯑꯩꯗꯤ ꯊꯥꯏꯅ ꯂꯥꯏꯔꯤꯛ ꯇꯝꯃꯛꯛꯄꯗ ꯁꯨꯃꯥꯏꯅ ꯏꯔꯥꯡ ꯀꯩꯀꯥ ꯊꯣꯛꯄ ꯈꯣꯠꯄꯁꯦ ꯑꯗꯨꯝ ꯈꯪꯗꯦ ꯑꯗꯨꯝ ꯂꯥꯏꯔꯤꯛ ꯄꯥꯅꯤꯡꯕꯁꯦ ꯑꯗꯨꯝ ꯍꯜꯂꯛꯑꯒ ꯍꯦꯛꯇ ꯄꯥꯁ ꯇꯧꯕ ꯉꯝꯗꯗꯅ ꯇꯧꯋꯦꯕ ꯑꯗꯣ ꯍꯧꯖꯤꯛꯄꯨꯗꯤ
ꯑ
ꯊꯣꯛꯈꯤꯗ꯭ꯔꯕꯅꯤꯅ ꯈꯔ ꯐꯌꯦꯦ ꯃꯃꯛꯇ ꯊꯣꯛꯂꯛꯄꯁꯤꯗ ꯇꯧꯔꯤꯁꯤꯅꯤ ꯑꯩꯁꯨ ꯉꯁꯤ ꯑꯦꯛꯖꯥꯝ ꯊꯣꯛꯄꯗꯣ ꯄꯥꯒꯦꯅ ꯉꯁꯥꯏꯗ ꯌꯦꯡꯉꯝꯃꯒ ꯇꯟꯗꯅ ꯑꯗꯨꯝ ꯐꯝꯃꯒ ꯅꯨꯡꯁꯥ ꯈꯔ ꯌꯥꯏ ꯑꯗꯒꯤ ꯅꯨꯡꯁꯤꯠ ꯈꯔ ꯁꯤꯠꯄ ꯑꯗꯨꯝ ꯅꯨꯡꯉꯥꯏ ꯂꯩ ꯍꯨꯃꯥꯏ ꯈꯔꯨꯝ ꯇꯧꯔ ꯈꯥꯡ ꯂꯩ ꯑꯩꯅ ꯁꯥꯒ ꯁꯥꯕꯒ ꯐꯪꯗ꯭ꯔꯦ ꯇꯧꯔꯤꯁꯦ ꯏꯔꯥꯡꯒ ꯂꯥꯏꯔꯤꯛ ꯇꯝꯕꯗ ꯌꯥꯝ ꯊꯤꯅ ꯆꯥꯟꯅꯗꯦ ꯏꯔꯥꯡ ꯇꯧꯕ ꯅꯨꯃꯤꯠ ꯏꯔꯥꯡ ꯇꯧꯕꯉꯥꯏ ꯃꯅꯨꯡꯗ ꯂꯥꯏꯔꯤꯛ ꯇꯝꯕꯁꯦ ꯌꯥꯝꯅ ꯋꯥꯕꯖꯥꯠꯅꯤꯗꯣ
ꯍꯣꯏ ꯅꯣꯏꯒꯤ ꯑꯗꯨꯋꯥꯏꯗꯣ ꯃꯩꯗꯣ ꯆꯥꯡ ꯅꯥꯏꯅ ꯂꯥꯛꯇꯕꯗꯣ ꯅꯨꯡꯉꯥꯏꯔꯝꯃꯣꯏ ꯏꯕꯥꯅꯤ ꯋꯥꯏ ꯁꯟꯅꯅꯕꯗ ꯅꯪꯅ ꯃꯩ ꯆꯥꯡ ꯅꯥꯏꯅ ꯂꯥꯛꯇꯦꯅ ꯍꯥꯏꯔꯛꯄꯗ ꯑꯩꯅ ꯇꯥꯈꯠꯂꯛꯏꯁꯦ ꯑꯗꯨꯝꯕ ꯃꯁꯤꯡꯁꯦ ꯈꯔꯗꯤ ꯌꯥꯝꯃꯦ ꯍꯟꯇꯛ ꯃꯔꯝꯗꯁꯨ ꯈꯔ ꯍꯦꯟꯕ ꯃꯥꯜꯜꯂꯤ ꯅꯣꯏ ꯑꯗꯨꯋꯥꯏꯗ ꯃꯩ ꯆꯥꯡ ꯅꯥꯏ ꯕꯁꯦ ꯑꯗꯣ ꯑꯩꯈꯣꯏꯒꯤꯗꯤ ꯁꯤꯗ ꯀꯩꯅꯣꯅꯤꯅꯅꯦ ꯃꯩ ꯁꯪꯁꯦ ꯑꯆꯧꯕꯅꯤꯅ ꯑꯗꯨꯝ ꯃꯩꯁꯦ ꯑꯗꯨꯝ ꯂꯥꯛꯑꯦꯕ ꯍꯣꯏ ꯉꯥꯏꯍꯥꯛꯇꯪ ꯃꯨꯠꯄ ꯈꯣꯠꯄ ꯌꯥꯎꯋꯀꯣ ꯑꯗꯨꯏꯁꯨ ꯄꯨꯡꯈꯥꯏꯔ ꯐꯥꯅ ꯀꯩꯁꯨ ꯃꯨꯠꯇꯦꯕ ꯌꯥꯝꯅ ꯑꯗꯨꯝ ꯀꯩꯅꯣ ꯇꯧꯋꯦ ꯍꯥꯏꯇꯥꯔꯦ ꯆꯥꯡ ꯅꯥꯏꯅ ꯂꯥꯛꯑꯦ ꯑꯗꯨꯅ ꯑꯩꯈꯣꯏꯒꯤꯗꯤ ꯐꯦꯟꯁꯦ ꯄꯨꯡ ꯀꯨꯟꯃꯔꯤꯅ ꯊꯥꯔꯒ ꯂꯩꯔꯤꯁꯦ ꯅꯠꯇ꯭ꯔꯗꯤ ꯈ꯭ꯋꯥꯏ ꯃꯊꯛ ꯀꯣꯏꯔꯦ ꯑꯩꯈꯣꯏꯅ ꯂꯩꯔꯤꯁꯦ ꯅꯠꯇ꯭ꯔꯗꯤ ꯁꯥꯕꯗ ꯈꯥꯡꯉꯝꯃꯣꯏꯗꯣꯏꯕ ꯑꯗꯨꯩ ꯄꯨꯡ ꯀꯨꯟꯃꯔꯤ ꯐꯦꯟ ꯊꯥꯔꯒꯅꯦ ꯑꯩꯈꯣꯏꯅ ꯂꯩꯔꯤꯁꯦ ꯑꯗꯩ ꯐꯦꯟꯁꯤꯁꯨꯅꯦ ꯆꯍꯤꯁꯦ ꯀꯨꯏꯔꯕ ꯁꯤꯁꯦ ꯑꯩꯈꯣꯏꯅ ꯂꯩꯔꯤꯁꯦ ꯍꯧꯖꯤꯛ ꯍꯥꯏꯗꯤ ꯁꯤꯒꯤ ꯌꯨꯅꯤꯚꯔꯁꯤꯇꯤꯁꯦ ꯍꯧꯗꯣꯔꯛꯄꯗ ꯁꯥꯕ ꯍꯣꯁꯇꯦꯜꯅꯦꯕ ꯑꯩꯈꯣꯏꯁꯤꯅ ꯑꯅꯤꯁꯨꯕ ꯑꯣꯏꯗꯣꯏꯅꯦ ꯑꯗꯨꯒꯤ ꯀꯨꯏꯦꯗꯅ ꯌꯨꯅꯤꯚꯔꯁꯤꯇꯤꯁꯦ ꯁꯤꯗ ꯂꯤꯡꯈꯠꯂꯛꯏꯁꯦ ꯑꯗꯨꯒꯤ ꯐ꯭ꯔꯦꯟ ꯅꯨꯡꯗꯣ ꯑꯍꯥꯟꯕ ꯄꯥꯟꯈꯤꯕꯗꯣ ꯁꯦꯝꯕꯤꯗꯕꯒꯤꯅꯦ ꯎꯪꯉꯤ ꯍꯥꯏꯕꯒꯤ ꯋꯥꯅꯤ ꯅꯨꯡꯁꯤꯠ ꯌꯥꯝ ꯀꯟꯅ ꯐꯪꯕꯗꯣ ꯑꯣꯏꯗꯦꯕ ꯑꯗꯨ ꯍꯥꯏꯗꯤ ꯌꯥꯝ ꯁꯥꯔꯀꯥꯟꯗꯅꯤꯅꯦ ꯌꯥꯝꯅ ꯋꯥꯕ꯭ꯔꯥꯖꯥꯠꯅꯤ ꯁꯤ ꯐꯦꯟꯁꯦ ꯍꯨꯝꯕꯤꯔꯣꯝꯗꯣꯏꯔꯥ ꯈꯪꯖꯤꯜꯂꯛꯇꯕꯒꯤ ꯐꯤꯕꯝ ꯑꯝꯗꯅꯦꯕ ꯂꯥꯛꯔꯤꯁꯦ ꯑꯗꯣ ꯅꯪꯅ ꯍꯥꯏꯕꯗꯣ ꯌꯥꯝꯅ ꯆꯨꯝꯃꯦ ꯌꯥꯝꯅ ꯌꯥꯅꯤꯡꯉꯤ ꯏꯔꯥꯡꯁꯤꯅ ꯂꯥꯏꯔꯤꯛ ꯇꯝꯕꯒ ꯌꯥꯝꯅ ꯆꯥꯟꯅꯗꯦ ꯍꯥꯏꯕꯗꯣ ꯑꯩꯈꯣꯏꯒꯤ ꯂꯝꯗꯝꯁꯤꯒꯤ ꯃꯍꯩꯔꯣꯏ ꯆꯥꯗ ꯃꯔꯐꯨ ꯃꯔꯐꯨ ꯃꯧꯗ꯭ꯔꯥꯗꯤꯅꯦ ꯏꯔꯥꯡꯁꯤꯅ ꯂꯣꯏꯅ ꯃꯥꯡꯍꯜꯂꯕꯅꯦ ꯃꯣꯏꯒꯤ ꯇꯨꯡꯒꯤ ꯂꯝꯕꯤꯁꯦ ꯂꯣꯏ ꯀꯛꯄꯒ ꯆꯞ ꯃꯥꯟꯅꯔꯕꯅꯦ ꯃꯤꯗ ꯌꯦꯡꯗ꯭ꯔꯁꯨꯅꯦ ꯅꯣꯏ ꯑꯩꯈꯣꯏꯗ ꯌꯦꯡꯉꯨꯅꯦ ꯀꯥꯏꯗꯒꯤ ꯀ꯭ꯂꯥꯁ ꯇꯦꯟ ꯀꯥꯔꯛꯄꯗꯨꯗ ꯂꯣꯏꯔꯛꯄꯗꯒꯤ ꯂꯥꯛꯔꯦ ꯂꯥꯏꯅꯥ ꯀꯣꯔꯣꯅꯥꯃꯨꯛ ꯂꯥꯛꯑꯦ ꯀꯣꯔꯣꯅꯥ ꯂꯥꯛꯄꯗꯒꯤ ꯂꯥꯏꯔꯤꯛꯁꯦ ꯇꯝꯗ꯭ꯔꯦ ꯇꯝꯗ꯭ꯔꯦ ꯇꯝꯗ꯭ꯔꯦ ꯀꯣꯔꯣꯅꯥꯗꯒꯤꯩ ꯂꯥꯏꯔꯤꯛꯁꯦ ꯆꯥꯕꯤꯠ ꯆꯕꯤꯠ ꯆꯕꯤꯠ ꯇꯝꯃꯛꯇꯕꯗꯨꯅ ꯒ꯭ꯔꯦꯖꯨꯋꯦꯁꯟ ꯂꯣꯏꯕ ꯐꯥꯎꯁꯦ ꯂꯥꯏꯔꯤꯛꯁꯦ ꯇꯝꯃꯛꯇ꯭ꯔꯦ ꯐꯖꯅ ꯁꯨꯛꯇꯪ ꯇꯝꯃꯛꯇ꯭ꯔꯦꯀꯣ ꯑꯗꯣ ꯒ꯭ꯔꯦꯖꯨꯑꯦꯁꯟꯁꯦ ꯂꯣꯏꯔꯝꯗꯥꯏꯗꯒꯤ ꯑꯃꯨꯛ ꯂꯩꯕꯥꯛꯀꯤ ꯏꯔꯥꯡꯃꯨꯛ ꯂꯥꯛꯑꯦ ꯑꯗꯩꯗꯤ ꯂꯩꯕꯥꯛꯀꯤ ꯏꯔꯥꯡꯗꯤ ꯂꯥꯛꯄꯗꯗꯒꯤꯗꯤ ꯑꯃꯨꯛ ꯂꯥꯏꯔꯤꯛꯁꯦ ꯇꯝꯗ꯭ꯔꯦ ꯑꯗꯩ ꯇꯝꯃꯛꯇꯕꯗꯨꯅ ꯍꯧꯖꯤꯛ ꯐꯧ ꯇꯝꯗ꯭ꯔꯤꯕ ꯑꯗꯨꯒꯤꯅꯦꯕ ꯉꯁꯤ ꯑꯦꯛꯖꯥꯝꯁꯨ ꯑꯃꯨꯛ ꯌꯩꯊꯣꯛꯏꯁꯦ ꯑꯗꯨꯒꯅꯦ ꯌꯥꯝꯅ ꯅꯣꯛꯅꯤꯡꯕ ꯋꯥ ꯑꯃꯅꯅꯦ ꯑꯩꯅꯅꯦ ꯍꯦꯛ ꯒ꯭ꯔꯦꯖꯨꯌꯦꯦꯁꯟ ꯀꯥꯕ ꯍꯧꯔꯛꯄꯗ ꯁꯤꯗꯒꯤꯅꯅꯦ ꯍꯧꯖꯤꯛ ꯃꯥꯁꯇꯔ ꯇꯝꯂꯕꯁꯦ ꯁꯤꯐꯧꯗ ꯄꯔꯤꯈ꯭ꯌꯥ ꯈꯨꯗꯤꯡꯁꯦ ꯌꯩꯊꯣꯛꯇꯕ ꯑꯃꯠꯇꯦꯛ ꯌꯥꯎꯗꯦ ꯑꯗꯨꯝ ꯍꯩꯊꯣꯛꯍꯜꯂꯥꯛꯑꯦ ꯑꯗꯨꯅ ꯑꯩꯗꯤ ꯄꯔꯤꯈ꯭ꯌꯥꯥꯁꯦ ꯏꯁꯥꯗꯅꯦ ꯀꯩꯝꯇ ꯄꯥꯈꯠꯄ ꯈꯣꯀꯠꯄ ꯂꯩꯇ꯭ꯔꯦꯕ ꯇꯧꯔꯁꯨꯅꯦ ꯄꯥꯅꯤꯡꯗ꯭ꯔꯦꯕ ꯍꯩꯊꯣꯔꯛꯇꯣꯏ ꯁꯤꯕꯨ ꯈꯜꯂꯒ ꯁꯤꯁꯤꯅ ꯌꯥꯝꯅ ꯁꯨꯑꯔ ꯍꯥꯏꯕ ꯈꯪꯕ꯭ꯔꯥ ꯈꯟꯗ ꯌꯥꯝ ꯆꯥꯟꯅꯗ꯭ꯔꯦ ꯑꯗꯒꯤ ꯉꯁꯥꯏ ꯆꯠꯂꯨꯕ ꯀꯥꯡꯕꯨꯗꯨꯅ ꯃꯔꯣ ꯑꯃ ꯄꯔꯤꯈ꯭ꯌꯥꯥꯁꯦ ꯇꯧꯗ꯭ꯔꯁꯨ ꯑꯦꯁꯥꯏꯟꯃꯦꯟ ꯅꯤꯔꯒ ꯌꯥꯍꯜꯂꯁꯤꯅ ꯍꯥꯏꯅꯕꯁꯨ ꯇꯧꯗꯦ ꯃꯣꯏꯅ ꯇꯧꯔꯤꯕ ꯑꯗꯨ ꯍꯥꯏꯅꯔꯛꯀꯗ꯭ꯔꯅ ꯄꯥꯗ꯭ꯔꯦ ꯁꯣꯝꯗ ꯄꯥꯅꯤꯡꯗ꯭ꯔ ꯍꯧꯖꯤꯛ ꯄꯥꯁꯨ ꯄꯥꯅꯤꯡꯗ꯭ꯔꯦ ꯄꯥꯔꯔꯣꯏꯁꯤꯔꯥ ꯈꯪꯗꯦ ꯑꯩ ꯁꯣꯝꯗ ꯄꯩꯁꯥ ꯇꯥꯜꯂ ꯂꯩꯔꯦꯁꯤꯔ ꯈꯪꯗꯦꯕ ꯑꯩ ꯊꯕꯛ ꯏꯪꯈꯥꯡ ꯇꯧꯒꯗꯕ ꯌꯥꯝ ꯂꯩ ꯍꯧꯖꯤꯛ ꯄꯩꯁꯥ ꯆꯠꯅꯤꯡꯉꯥꯏꯁꯦ ꯈꯨꯠꯇ ꯄꯩꯁꯥ ꯆꯠꯅꯤꯡꯉꯥꯏ ꯃꯔꯝꯁꯦ ꯌꯥꯝ ꯂꯛꯑꯦꯕ ꯑꯗꯨꯅ ꯇꯧꯅꯤꯡꯉꯛꯇ꯭ꯔꯦ ꯁꯤꯁꯨ ꯂꯥꯏꯔꯤꯛꯁꯨ ꯄꯥꯅꯤꯡꯉꯛꯇ꯭ꯔꯦ ꯄꯩꯁꯥ ꯑꯣꯏꯅ ꯇꯥꯅꯤꯡꯉꯛꯑꯦ ꯑꯩ ꯍꯧꯖꯤꯛ
ꯍꯣꯏ ꯑꯗꯨꯅ ꯐꯔꯔꯕꯖꯥꯠꯅꯤ ꯂꯥꯏꯔꯤꯛꯁꯦ ꯁꯥꯏꯠ ꯑꯗ ꯊꯝꯃꯒ ꯄꯩꯁꯥ ꯇꯥꯗ ꯍꯥꯏꯗꯤ ꯑꯉꯥꯡꯃꯛꯁꯨ ꯅꯠꯇ꯭ꯔꯕꯅꯤꯅ ꯍꯧꯖꯤꯛ ꯏꯃꯥ ꯏꯄꯥꯗꯤ ꯄꯩꯁꯥꯅꯤꯔꯒ ꯆꯥꯕ ꯈꯣꯠꯄꯅꯇ ꯄꯣꯠꯇꯁꯨ ꯉꯝꯄꯠꯇꯦ ꯐꯖꯕꯁꯨ ꯅꯠꯇꯦ ꯏꯆꯥꯎ ꯆꯥꯎꯥꯎꯈꯩ ꯍꯥꯏꯅ ꯍꯥꯏꯅꯗꯣꯏꯅꯦ ꯃꯌꯥꯝ ꯑꯗꯨꯝ ꯈꯪꯗꯦ ꯂꯩꯀꯥꯏꯅꯁꯨ ꯑꯗꯨꯝ ꯑꯍꯟꯅꯤ ꯁꯥꯗꯅ ꯂꯩꯒꯗꯧꯅꯤ ꯑꯩꯈꯣꯏꯁꯦ ꯂꯩꯀꯥꯏꯗ ꯃꯇꯝꯁꯦ ꯆꯍꯤꯁꯦ ꯍꯣꯏ ꯌꯥꯝꯕꯕꯨꯗꯤ ꯅꯠꯇ꯭ꯔꯤ ꯆꯍꯤ ꯀꯨꯟꯗ ꯀꯨꯟ ꯃꯔꯤ ꯍꯥꯏꯁ ꯑꯗꯨꯝ ꯒ꯭ꯌꯥꯟ ꯇꯥꯕ ꯌꯥꯔꯕ ꯍꯟꯁ ꯌꯥꯔꯕ ꯃꯇꯝꯅꯤ ꯑꯗꯨꯅ ꯍꯥꯏꯗꯤ ꯏꯃꯨꯡꯗ ꯄꯩꯁꯥꯁꯨ ꯎꯅ ꯆꯥꯕꯗꯨꯁꯨ ꯏꯀꯥꯏꯕ ꯑꯣꯏ ꯑꯗꯨꯅ ꯄꯩꯁꯥꯁꯦꯅꯤꯡ ꯃꯈꯜ ꯃꯈꯟ ꯊꯤꯗꯅ ꯈꯣꯠꯇꯅꯠꯇꯗ ꯇꯥꯟꯕꯁꯤꯅꯗꯤ ꯐꯕꯖꯥꯠꯅꯤ ꯑꯗꯨ ꯈꯪꯗꯦ ꯑꯦꯛꯖꯥꯝ ꯄꯩꯈꯥ ꯇꯧꯕꯅ ꯍꯥꯏꯔꯤꯕꯅꯤꯅ ꯂꯥꯏꯔꯤꯛꯁꯦ ꯇꯝꯃꯤꯕꯅꯤꯅ ꯈꯤꯇꯪꯗꯤ ꯐꯖꯅ ꯂꯣꯏꯁꯤꯜꯂꯒ ꯇꯧꯒꯦꯅ ꯈꯟꯕꯅꯦ ꯑꯗꯣ ꯁꯨꯃꯥꯏꯅ ꯁꯨꯝ ꯇꯧ ꯂꯩꯇꯥꯥꯔꯒꯗꯤ ꯑꯩꯁꯨ ꯑꯗꯨꯗꯁꯨ ꯈꯜꯂꯛꯑꯕꯅꯦ ꯑꯣꯖꯥꯖꯥ ꯑꯗꯩ ꯇꯝꯕꯁꯦ ꯅꯥꯀꯟꯗ ꯊꯝꯃꯒ ꯂꯥꯏꯔꯤꯛꯁꯤꯅ ꯁꯨꯝ ꯃꯇꯝ ꯅꯦꯟꯕꯒꯤ ꯇꯥꯏꯞꯇ ꯇꯝꯃꯒ ꯄꯔꯤꯈꯥ ꯑꯣꯏꯅ ꯊꯥꯔꯁꯤꯔꯅ ꯑꯦ ꯄꯩꯁꯥ ꯑꯣꯏꯅ ꯇꯥꯔꯁꯤꯔꯅ ꯈꯟꯗꯦꯗ ꯒ꯭ꯌꯥꯟ ꯇꯥꯗꯦ ꯍꯣ ꯑꯩꯁꯨ ꯀꯩꯅꯣ ꯇꯧꯅꯕ ꯍꯌꯦꯡꯒꯤ ꯄꯔꯤꯈꯥꯒꯤ ꯍꯥꯏꯐꯦꯠ ꯌꯦꯡ ꯁꯥꯟꯅꯕꯒꯤꯒ ꯊꯝꯅꯕ ꯇꯧꯔꯒꯦ
ꯍꯣꯏ ꯍꯣꯏ ꯊꯝꯃꯣ ꯊꯝꯃꯣ ꯅꯪꯅ ꯊꯝꯃꯣ